ꯇꯣ
ꯍꯜꯂꯣ
ꯑ ꯑ ꯇꯥꯏ ꯇꯥꯏ ꯇꯥꯏ
ꯑꯥꯎ
ꯑꯩ ꯀꯩꯅꯣ ꯇꯧꯔꯦ ꯉꯁꯤ ꯎꯝ ꯑꯣꯛꯀꯤ ꯐ꯭ꯔꯟ ꯂꯦꯛꯇꯣ
ꯎꯝ
ꯃꯥꯡꯉꯦ ꯃꯈꯣꯡ ꯑꯗꯨ ꯑꯗꯨ ꯇꯧꯔꯦ ꯉꯁꯤ
ꯍꯣꯏꯅꯦ ꯉꯁꯥꯏ ꯉꯁꯥꯏ ꯍꯥꯏꯈꯤꯕꯅꯤꯅꯦ ꯌꯥꯝ ꯍꯥꯎꯋ ꯈꯣꯠꯂꯦꯅ ꯑꯗꯨ
ꯑꯥ ꯍꯥ ꯍꯥ ꯃꯤꯁꯞꯗ ꯆꯠꯂꯦꯗ
ꯍꯥ
ꯃꯤꯛꯁ ꯑꯞ ꯇꯧ ꯃꯤꯛꯁ ꯑꯞ ꯇꯧꯔꯒ ꯆꯥꯕꯅꯦꯕ
ꯑꯣ ꯀꯥꯎ ꯀꯩꯅ ꯃꯤ ꯁꯞꯇ ꯑꯣꯏꯔꯖ ꯑꯗꯨ
ꯎꯝ ꯍꯦꯟꯅ ꯍꯥꯎꯕꯅꯦ ꯃꯤꯛꯁꯑꯞ ꯇꯧꯕꯗꯣ ꯀꯩ ꯇꯧꯔꯦ ꯀꯩ ꯇꯧꯔꯒꯦ ꯃꯊꯦꯜ ꯉꯁꯤꯗꯤ
ꯉꯁꯤꯗꯤ ꯑꯆꯝꯕ ꯀꯥꯡꯁꯣꯏ ꯑꯃ ꯇꯧꯔꯦ ꯑꯗꯨꯗꯒꯤ ꯉꯥ ꯉꯥ ꯇꯥꯎꯔꯦ
ꯑꯣ ꯑꯣ
ꯎꯝ ꯆꯥꯛ ꯍꯦꯟꯅ ꯆꯪꯉꯦꯗ ꯑꯗꯨꯒꯨꯝꯕꯗꯣ ꯊꯥꯎꯒꯤ ꯌꯦꯟꯖꯥꯡ ꯄꯨꯔꯥ ꯑ ꯆꯥꯕꯁꯨ ꯎꯛꯇꯤꯀꯣ
ꯃꯥꯅꯦ ꯊꯥꯎꯁꯨ ꯑꯗꯨꯝ ꯍꯥꯏꯗꯤ ꯑꯗꯨꯗꯨꯅꯕꯨꯗꯤ ꯆꯪꯕ ꯑꯗꯨꯕꯨꯗꯤ ꯊꯥꯎ ꯌꯥꯝ ꯆꯥꯗꯣꯏ ꯁꯣꯔꯛꯄꯨꯗꯤ ꯑꯗꯨꯅꯗꯤ ꯐꯩ
ꯎꯝ
ꯃꯥ ꯑꯆꯝꯕ ꯆꯥꯕꯁꯤꯅꯁꯨ ꯐꯩꯌꯦꯕ
ꯑꯩ ꯁꯥ ꯊꯣꯡꯉꯁꯨ ꯆꯝꯐꯨꯠꯀꯨꯝꯕ ꯌꯥꯎꯕꯁꯦ
ꯎꯝ
ꯆꯝꯐꯨꯠꯀꯨꯝꯕ ꯑꯦꯛꯁꯇ꯭ꯔꯥ ꯑꯗꯨꯝ ꯌꯥꯎꯕꯁꯦ ꯌꯥꯝ ꯍꯦꯟꯅ ꯍꯥꯎꯕꯗꯣ
ꯎꯝ
ꯑꯗꯨꯃꯥꯏꯅ ꯇꯧꯋꯤ ꯍꯥꯏꯕꯗꯤ ꯊꯥꯎꯒꯤ ꯃꯍꯤꯗꯣ ꯆꯥꯗꯦꯕ ꯑꯩꯗꯤ ꯆꯝꯐꯨꯠꯀꯤ ꯃꯍꯤ ꯑꯣꯏꯅ ꯇꯧꯕꯗꯣ
ꯎꯝ
ꯑꯗꯨ ꯑꯗꯨꯅ ꯍꯦꯟꯅ ꯍꯥꯎ ꯃꯥꯜꯂꯦ
ꯑꯗꯣ
ꯎꯝ
ꯑꯅꯝꯕꯅ ꯍꯤꯟꯖꯥꯡ ꯑꯣꯏꯔꯁꯨ ꯑꯩꯈꯣꯏꯒꯤ ꯐꯨꯠꯂꯒꯅꯦ ꯆꯥꯕꯁꯦ
ꯑꯥ
ꯌꯦꯟ ꯑꯣꯏꯔꯒꯁꯨ ꯁꯥ ꯑꯣꯏꯔꯒꯁꯨ ꯐꯨꯠꯂ ꯆꯥꯕꯁꯦꯀꯣ ꯁꯤꯅꯗꯤ ꯐꯔꯕꯖꯥꯠꯅꯤ ꯑꯃꯔꯣꯝꯗꯗꯤ ꯊꯥꯎ ꯉꯧꯗꯕꯤꯗ
ꯅꯣꯏ ꯑꯗꯨ ꯍꯥꯏꯔꯀꯣ ꯅꯣꯏ ꯑꯅꯝꯕ ꯀꯩꯅꯣ ꯂꯣꯀꯦꯟ ꯌꯦꯟꯒꯨꯝꯕꯁꯦ ꯀꯃꯥꯏꯅ ꯎꯝ ꯂꯩꯔꯒ ꯆꯥꯢꯔꯣ ꯅꯣꯏꯗꯤ
ꯂꯣꯀꯦꯟ ꯌꯦꯟ ꯑꯩꯈꯣꯏ ꯑꯗꯨꯝ ꯂꯣꯏꯕ ꯌꯥꯎꯋꯤ ꯀꯩꯅꯣ
ꯑꯣ ꯂꯣꯢꯌꯦꯕ
ꯎꯝ ꯑꯩꯈꯣꯏ ꯑꯗꯨꯝ ꯂꯣꯏꯖꯩꯌꯦ ꯂꯣꯀꯦꯜꯒꯤ ꯌꯦꯟꯁꯦ ꯑꯩꯈꯣꯏꯒꯤ ꯑꯩꯈꯣꯏ ꯑꯗꯨꯝ ꯂꯣꯏꯑꯦꯕ ꯑꯩꯒꯤꯁꯨ ꯐꯅꯌꯥꯝ ꯂꯣꯏꯔꯝꯃꯦ ꯍꯟꯇꯛ ꯍꯟꯇꯛ ꯂꯣꯏ ꯂꯣꯏꯁꯟꯈ꯭ꯔꯦ ꯍꯥꯟꯗꯛ ꯑꯅꯥꯎꯕ ꯑꯃꯨꯝ ꯈꯔ ꯂꯣꯢꯊꯣꯛꯈꯔꯦ ꯉꯥꯅꯨ ꯉꯥꯅꯨ ꯉꯥꯅꯨ ꯑꯗꯨꯝ ꯂꯣꯏ ꯑꯗꯨꯗꯒꯤ ꯂꯣ ꯂꯣꯀꯦꯟ ꯌꯦꯡ ꯑꯗꯨꯝ ꯂꯣꯏ ꯃꯣꯏꯅꯁꯨ ꯍꯥꯎꯕ ꯍꯦꯜꯂꯤꯗ ꯌꯥꯝ
ꯌꯦꯟꯂꯦ ꯑꯗꯨꯕꯨꯗꯤ
ꯎꯝ ꯃꯣꯏꯗꯤ ꯐꯖꯅ ꯐꯨꯠꯂꯁꯨ ꯍꯥꯎꯋꯦꯕ ꯊꯥꯎꯉꯔꯁꯨ ꯍꯥꯎꯏꯤ ꯐꯨꯠꯂꯁꯨ ꯍꯥꯎꯏꯤ
ꯎꯝ ꯂꯣꯀꯦꯜ ꯌꯦꯟꯒꯨꯝꯕꯗꯤ ꯐꯨꯜꯂꯒ ꯆꯥꯎꯋꯦ ꯄꯥꯝꯃꯨꯌꯦ ꯊꯥꯎ ꯊꯣꯡꯕꯗꯣ
ꯃꯥꯅꯦ
ꯁꯨꯛ ꯁꯨꯛ ꯊꯤꯅ ꯍꯥꯎꯋꯦ
ꯍꯥꯎꯕꯅꯦꯕ ꯃꯥꯏ ꯃꯍꯥꯎ ꯇꯣꯀꯥꯟꯅ ꯊꯣꯛꯑꯦꯕ ꯃꯁꯥꯒꯤꯁꯨ ꯊꯥꯎ ꯑꯗꯨꯝ ꯊꯣꯛꯆꯕꯅꯦꯕ ꯍꯥ ꯐꯨꯠꯄꯗ ꯀꯨꯏꯅ ꯐꯨꯠꯄꯗ
ꯑꯗꯨꯗꯤ ꯂꯣꯀꯦꯜ ꯌꯦꯟꯒꯤ ꯍꯦꯟꯅ ꯍꯥꯎ ꯑꯃꯁꯨ ꯂꯩꯑ ꯆꯤꯡꯗ ꯂꯩꯕ ꯑꯃ ꯀꯣ ꯑꯗꯨꯗꯤ ꯅꯣꯏ ꯑꯥ ꯅꯪ ꯆꯥꯔꯕꯣꯅ
ꯆꯥꯗ꯭ꯔꯤꯗ ꯆꯤꯡꯌꯦꯟꯗꯤ
ꯑꯣ ꯑꯗꯨ ꯑꯩꯈꯣꯏ ꯕ ꯆꯥꯥ ꯐꯪꯗꯦꯕ ꯑꯗꯨꯒꯨꯝꯕꯗꯤ ꯄꯥꯛꯀꯣ
ꯎꯝ
ꯎꯁꯨ ꯎꯗꯦ ꯄꯥꯛ ꯑꯁ ꯑꯗꯨꯗꯤ ꯑꯩ ꯑꯅꯤꯔꯛ ꯑꯍꯨꯝꯂꯛꯇꯤ ꯁꯨꯗꯤ ꯁꯨꯨꯔꯝꯃꯅꯤ ꯑꯁ ꯍꯦꯜꯂꯦ ꯑꯃꯨꯛꯀ ꯂꯣꯀꯦꯜꯒꯤꯗꯤ ꯎꯝ ꯄꯥꯛ ꯐꯪꯗꯦꯕ
ꯃꯣꯏꯅ ꯑꯃꯨꯛ ꯃꯍꯥꯎ ꯍꯦꯟꯖꯤꯟꯕ꯭ꯔꯥꯕ
ꯍꯦꯂꯦ ꯍꯦꯂꯦ ꯍꯦꯂꯦ ꯍꯦꯂꯦ ꯃꯨꯛ ꯗꯕꯜꯅꯦ ꯃꯨꯛ
ꯑꯁ
ꯍꯥꯏꯕꯗꯤ ꯁꯥꯏꯖꯁꯨ ꯑꯃꯨꯛꯀ ꯑꯗꯨꯗꯤ ꯍꯦꯟꯅ ꯄꯤꯛꯊ ꯄꯤꯛꯊꯒꯅꯤꯀꯣ
ꯎꯝ ꯎꯝ
ꯑꯥ ꯅꯪꯁꯨ ꯈꯪꯉꯤꯗꯨꯅꯤ ꯁꯥꯏꯖꯇꯣ ꯈꯪꯅꯤ ꯈꯪꯉꯝꯃꯅꯤ ꯑꯗꯣ ꯎꯝ ꯃꯈꯣꯡꯒꯨꯝ ꯄꯤꯛꯇ꯭ꯔꯨ ꯄꯤꯛꯇ꯭ꯔꯨꯀꯣ ꯃꯣꯏꯗꯤ ꯄꯥꯏꯁꯨ ꯄꯥꯏꯌꯦꯕ ꯃꯁꯛꯄꯨꯗꯤ ꯃꯥꯟꯅꯕ ꯁꯤ ꯑꯩꯈꯣꯏ ꯂꯣꯀꯦꯜ ꯒꯤ ꯌꯦꯟꯁꯤꯒꯀꯣ
ꯄꯥꯢꯌꯦꯕ ꯃꯣꯢꯖꯦ
ꯑꯥ ꯃꯣꯏꯁꯦ ꯄꯥꯏꯌꯦ ꯌꯥꯝꯅ ꯂꯥꯞ ꯂꯥꯞꯅꯗꯤ ꯄꯥꯏꯕ ꯅꯠꯇꯦꯕꯀꯣ ꯗꯤꯁꯇꯦꯟ꯫ ꯈꯔ ꯃꯤꯇꯔ ꯑꯅꯤ ꯑꯍꯨꯝ ꯑꯗꯨ ꯑꯗꯨꯒꯨꯝꯕ ꯆꯥꯡꯅ ꯑꯗꯨꯝ ꯄꯥꯏꯌꯦꯕ ꯌꯥꯡꯉꯦꯕ ꯃꯣꯏ ꯃꯁꯥ꯫
ꯌꯥꯉꯝꯅꯤ ꯑꯗꯨꯕꯨꯗꯤ
ꯌꯥꯉꯦ ꯑꯩ ꯑꯃꯔꯛ ꯊꯦꯡꯅꯈ꯭ꯔꯦꯗ ꯑꯩ ꯖꯪꯒꯜ ꯆꯠꯄꯗꯣꯀꯣ
ꯑꯥ
ꯑꯅꯤꯔꯛ ꯊꯦꯡꯅꯩ ꯑꯩ ꯅꯥꯎꯔꯤ ꯄꯥꯏꯌꯦꯕ ꯑꯗꯨ ꯃꯇꯝꯗꯣ ꯑꯉꯥꯡꯗꯤ ꯑꯉꯥꯡ ꯑꯣꯏꯔꯤ ꯑꯗꯨꯁꯨ ꯀꯥꯞꯄꯥ
ꯃꯣꯏꯖꯦ ꯂꯣꯏꯕꯗꯤ ꯌꯥꯗꯕ꯭ꯔꯥ
ꯒꯤ ꯂꯣꯏꯕꯩ ꯂꯣꯏꯕꯖꯦ꯫ ꯍꯥꯏ ꯐꯥꯕ ꯈꯣꯠꯄꯒꯨꯝꯕꯁꯦ ꯐꯪꯗꯕꯅꯤꯅꯀꯣ
ꯎꯝ
ꯑꯗꯨꯝ ꯃꯤꯅꯁꯨ ꯄꯥꯛ ꯌꯣꯟꯅꯥꯗꯦꯕ ꯑꯁꯤꯒꯨꯝꯕꯁꯦ ꯃꯣꯏꯁꯨ ꯑꯗꯨꯝ ꯀꯥꯞꯄꯗꯤ ꯃꯣꯏ ꯆꯥꯒꯦ ꯅꯥꯀꯣ
ꯎꯝ
ꯀꯩꯅꯣ ꯇꯧꯋꯦꯕ ꯑꯗꯨꯒꯤ ꯄꯥ꯫
ꯑꯩ ꯃꯁꯛꯄꯨꯗꯤ ꯎꯔꯦꯕ ꯑꯩꯅꯗꯤ ꯆꯥꯗꯤ ꯌꯥꯝ ꯆꯥꯅꯤꯡꯕ ꯑꯗꯣ ꯆꯥꯕꯗꯤ ꯐꯪꯗ꯭ꯔꯤꯕ ꯉꯁꯨ
ꯌꯣꯟꯁꯨ ꯌꯣꯟꯗꯕꯅꯦ ꯁꯤꯒꯨꯝꯕꯁꯦ
ꯍꯣꯏꯅꯦ ꯑꯗꯨꯕꯨꯗꯤ ꯑꯗꯣ ꯃꯥꯏꯗꯤ ꯐꯖꯅ ꯐꯨꯠꯂꯒꯀꯣ
ꯎꯝ
ꯃꯍꯥꯎ ꯂꯩꯅ ꯆꯥꯕ
ꯎꯝ ꯂꯝ ꯈꯨꯅꯨꯁꯤ ꯌꯥꯝ ꯍꯥꯎꯋꯤꯗꯨꯗꯤ ꯅꯠꯇ꯭ꯔꯥ
ꯃꯥꯅꯦ ꯂꯝ ꯈꯨꯅꯨꯁꯨ ꯑꯗꯨꯝ ꯍꯥꯎꯋꯤ
ꯐꯖꯅ ꯍꯥꯎꯋꯦ ꯄꯤꯖꯟꯌꯦꯟꯅ ꯑꯃꯨꯛ ꯍꯥꯎꯋꯦꯕ ꯅꯠꯇ꯭ꯔꯥ
ꯎꯝ
ꯑꯁ ꯑꯗꯨ ꯍꯥꯏꯔ ꯄꯤꯖꯟꯖꯦ ꯆꯥꯗꯕ ꯑꯃ ꯀꯨꯏꯔꯦꯅꯦ
ꯑꯩꯁꯨ ꯀꯨꯏꯔꯦ ꯆꯍꯤ ꯑꯃ ꯍꯦꯟ ꯖꯜꯂꯝꯝꯃꯅꯤ ꯆꯥꯗꯕ
ꯊꯥꯏꯅꯗꯤ ꯌꯥꯝ ꯆꯥꯔꯝꯃꯦ ꯑꯩꯈꯣꯏꯒꯤ ꯑꯩꯈꯣꯏ ꯏꯃꯥꯟꯅꯕ ꯃꯌꯥꯝ ꯄꯨꯂ ꯄꯨꯂꯞ ꯆꯠꯂꯤꯉꯩꯗꯀꯣ ꯑꯩꯈꯣꯏꯅ ꯇꯥꯟꯕ ꯆꯠꯂꯤꯉꯩꯗꯗꯤ ꯆꯠꯂ ꯆꯠꯂꯒ ꯑꯩꯈꯣꯏ ꯑꯩꯈꯣꯏ ꯆꯤꯡꯗꯒ ꯀꯥꯔꯒ ꯇꯥꯟꯕ ꯆꯠꯄ ꯑꯗꯨꯗ ꯁꯣ ꯃꯅꯤꯡ ꯃꯌꯥ ꯑꯩꯈꯣꯏꯒꯤ ꯎ ꯍꯧꯕ ꯌꯥꯝ ꯍꯧꯕ ꯖꯒꯥ ꯂꯩꯕꯁꯦ ꯁꯤꯗ ꯆꯪꯉꯒ ꯏꯃꯥꯟꯅꯕ ꯑꯩꯈꯣꯏ ꯑꯩꯈꯣꯏ ꯃꯔꯤ ꯃꯉꯥ ꯄꯨꯜꯂꯒ ꯑꯗꯨꯝ ꯇꯥꯟꯕ ꯆꯠꯂꯝꯃꯦꯕ ꯍꯜꯂꯣ ꯍꯜꯂꯣ ꯍꯜꯂꯣ ꯍꯜꯂꯣ ꯑ ꯍꯜꯂꯣ ꯑꯩꯅ ꯍꯥꯏꯗ꯭ꯔꯥ ꯅꯦꯠ ꯋꯥꯛ ꯌꯥꯗꯦꯅ ꯃꯅꯤꯡ ꯃꯌꯥꯁꯦ ꯇꯥꯗ꯭ꯔꯦꯕ ꯇꯨ ꯃꯖꯨ ꯇꯥꯗ꯭ꯔꯦ ꯍꯜꯂꯣ ꯅ ꯁꯤ ꯆꯪꯉꯛꯄꯗꯩꯅꯤ ꯁꯨꯇ ꯇꯥꯒꯤꯗꯔꯤꯗꯣ ꯑꯩ ꯍꯜꯂꯣ ꯍꯜꯂꯣ ꯇꯧ꯫ ꯃꯥꯡꯉꯦꯕꯁꯤ ꯀꯛꯑꯒ ꯑꯍꯨꯝ ꯃꯔꯤ ꯃꯥꯡꯉꯦꯕ ꯇꯥ ꯑꯍꯨꯝ ꯃꯔꯤꯗꯣ꯫ ꯍꯜꯂꯣ ꯍꯜꯂꯣ ꯍꯜꯂꯣ ꯕꯦꯔꯥꯅꯦ ꯄꯦꯟꯁꯤꯜꯒꯤꯗꯤ ꯀꯇꯧ ꯃꯥꯜꯂꯦ ꯃꯁꯤ ꯑꯣ ꯍꯪꯉꯦ ꯄꯦꯟꯁꯤꯜꯗꯤ ꯆꯠꯂꯅꯤ ꯍꯜꯂꯣ ꯃꯃꯥꯡꯗ ꯁꯤ ꯆꯜꯂꯕ ꯑ ꯑꯁ ꯁꯤꯁꯨ ꯑꯩꯅ ꯉꯁꯥꯏ ꯊꯣꯡꯅꯥꯎ ꯃꯄꯥꯟꯗ ꯁꯥꯏ ꯌꯨꯝ ꯃꯅꯨꯡꯗ ꯐꯪꯗꯦ ꯍꯥꯏꯕ ꯃꯥꯁꯤ ꯃꯅꯤꯡꯒꯤꯁꯦ ꯃꯨꯊꯠꯂꯒꯦ ꯑꯩꯒꯤ